ꯇꯥꯕ꯭ꯔꯣ ꯇꯥꯕ꯭ꯔꯣ
ꯍꯣꯏ
ꯌꯥꯝ ꯀꯨꯏꯔꯕ ꯃꯇꯨꯡ ꯑꯃꯨꯛ ꯐꯥꯎꯅꯔꯤꯀꯣ꯫
ꯆꯨꯝꯗ꯭ꯔꯣ
ꯃꯥꯟꯅꯦ
ꯑꯁ ꯅꯪꯁꯦ ꯍꯦꯔꯣ ꯃꯥꯂꯦꯀꯣ
ꯀꯔꯤꯒꯤ
ꯃꯥꯅꯦ ꯍꯥꯏꯔꯛꯏꯀꯣ
ꯃꯥꯅꯦ
ꯑꯁ ꯌꯥꯏ ꯌꯥꯏ ꯇꯥꯕꯗ ꯖꯤꯡ ꯂꯥꯎꯋꯦ
ꯈꯣꯟꯖꯦꯜ ꯅꯨꯄꯥꯒ ꯋꯥꯔꯤꯁꯤ ꯁꯥꯅꯔꯅꯤ ꯑꯣꯟꯊꯣꯛꯄꯗꯣ ꯅꯣꯏ ꯑꯩ ꯀꯔꯤ ꯍꯥꯏꯕ
ꯍꯥꯏꯔꯣ ꯍꯅ
ꯌꯥꯔꯦ
ꯑꯁ ꯅꯪꯗꯤ ꯅꯪ ꯍꯥꯏꯅꯤꯡꯕ ꯂꯩꯇ꯭ꯔꯦ
ꯂꯩꯇꯔꯦ ꯍꯣꯏ
ꯅꯪ ꯈ꯭ꯋꯥꯏꯗꯒꯤ ꯄꯥꯝꯕ ꯀꯂꯔ ꯍꯥꯏꯔꯣꯕ
ꯀꫪꯤꯒꯤ
ꯀꯔꯤ ꯃꯆꯨ ꯅꯪ ꯄꯥꯝꯕ꯭ꯔꯥ
ꯉꯁꯥꯏꯗꯣ ꯈ꯭ꯋꯥꯏꯗꯒꯤ ꯄꯥꯝꯕ ꯀꯩꯅꯣ ꯑꯃ ꯍꯥꯏꯌꯣ ꯍꯥꯏꯔꯒ ꯍꯥꯏꯕꯅꯦ ꯑꯗꯨ ꯑꯗꯨꯁꯨ ꯊꯥꯔꯛꯇꯦ
ꯀꯔꯤ
ꯑꯩ ꯈ꯭ꯋꯥꯏꯠꯀꯤ ꯄꯥꯝꯕ ꯀꯂꯔ ꯈꯪꯗꯦꯗ
ꯅꯪꯅ ꯈ꯭ꯋꯥꯏꯗꯒꯤ ꯄꯥꯝꯕ ꯀꯂꯔ ꯍꯥꯏꯔꯣ ꯍꯥꯏꯕꯅꯦ
ꯑ ꯑꯗꯨꯝ ꯀꯩꯅꯣ ꯀꯨꯜ ꯑꯣꯏꯕꯗ ꯑꯗꯨꯝ ꯄꯥꯝꯃꯦ
ꯈꯨꯜ ꯑꯣꯏꯕꯗ
ꯀꯂꯔꯐꯨꯔ ꯀꯂꯔꯐꯨ ꯑꯣꯏꯕꯗꯤ ꯇꯜꯂꯦ
ꯍꯥꯥ
ꯑꯣꯐ ꯋꯥꯏꯠ ꯑꯣꯐ ꯋꯥꯏꯠꯀꯨꯝꯕꯁꯨ ꯐꯖꯩꯌꯦ ꯑꯗꯨꯒ ꯅ꯭ꯌꯨꯠ ꯀꯂꯔ ꯑꯗꯨꯒꯨꯝꯕꯁꯨ ꯐꯖꯩꯌꯦ ꯑꯗꯨꯒ ꯅꯦꯕꯤ ꯕ꯭ꯂꯨꯒꯨꯝꯕꯁꯨ ꯐꯖꯩꯌꯦ
ꯑꯃꯈꯛꯇ ꯈꯜꯂꯨꯅꯦ ꯑꯗꯨ ꯃꯔꯛꯇ ꯌꯦꯡꯉꯦꯕ ꯅꯪ ꯑꯄꯥꯝꯕꯗ
ꯍꯩꯇꯦ
ꯍꯩꯇꯦ ꯌꯥꯝ ꯂꯨꯕꯁꯨ ꯅꯠꯇꯕ ꯌꯥꯝ ꯂꯥꯏꯕꯁꯨ ꯅꯠꯇꯕ ꯃꯤꯅꯤꯅꯦ ꯁꯤꯁꯦ
ꯐꯦꯚ꯭ꯔꯥꯏꯒꯨꯝꯕꯗꯤ ꯂꯩꯇꯦꯅ ꯑꯗꯨꯝ ꯀꯩꯅꯣꯗ ꯂꯩꯌꯦ ꯕꯦꯁꯤꯛꯒꯨꯝꯕ ꯀꯩꯅꯣ ꯇꯧꯔꯗꯤ ꯄꯤꯡꯅ ꯄꯥꯝꯃꯦ
ꯗꯦꯁꯤꯠꯀꯨꯝꯕꯗꯤ ꯄꯤꯡꯛ ꯄꯥꯝꯕ
ꯗ꯭ꯔꯦꯁꯗꯗꯤ ꯄꯤꯡ ꯄꯥꯝꯗꯦ ꯍꯣꯏ ꯈꯪꯗꯦ ꯑꯩ ꯊꯥꯏꯕꯨꯁꯨ ꯍꯩꯗꯦ ꯇꯁ
ꯍꯥꯏꯕ ꯍꯩꯇꯦ ꯍꯥꯏꯕ ꯍꯩꯇꯦ
ꯍꯣꯏ
ꯑꯗꯨ ꯑꯣꯏꯔꯗꯤꯀꯣ ꯅꯪ ꯆꯠ ꯆꯠꯄꯁꯦ
ꯍꯣꯏ
ꯅꯪ ꯆꯠꯄꯁꯦ ꯒꯥꯔꯤ ꯃꯆꯥꯗ ꯇꯣꯡꯉꯒ ꯆꯠꯅꯤꯡꯕ꯭ꯔꯥ ꯒꯥꯔꯤ ꯑꯆꯧꯕꯗ ꯇꯣꯡꯉꯒ ꯆꯠꯅꯤꯡꯕ꯭ꯔꯥ ꯀꯣꯏꯕꯗꯣ ꯀꯣꯏꯕꯗꯣ
ꯃꯆꯥꯗ ꯄꯥꯝꯃꯦ ꯑꯩꯗꯤ ꯑꯣꯄꯦꯟ ꯇꯧꯕꯗꯣ
ꯑꯗꯨꯅꯤꯕ ꯅꯪꯁꯦ ꯌꯥꯝ ꯁꯝꯒꯗꯕ ꯃꯤ ꯃꯥꯜꯂꯦꯀꯣ
ꯃꯥꯅꯦ ꯍꯣꯏ ꯆꯨꯝꯃꯦ
ꯑꯗꯨꯅꯦ ꯑꯩ ꯅꯪ ꯀꯅꯥꯅꯣ ꯊꯤꯗꯣꯛꯄꯅꯦꯕ
ꯂꯥꯟꯕꯁꯨ ꯆꯨꯝꯃꯦ ꯍꯥꯏꯔꯒꯦ
ꯆꯨꯝꯕ꯭ꯔꯥ ꯂꯥꯟꯕ꯭ꯔꯥ ꯑꯗꯨ ꯑꯩꯗꯤ ꯈꯪꯗꯦꯗꯅ ꯄꯪꯍꯥꯏ ꯍꯥꯏꯕꯅꯤ
ꯄꯪꯍꯥꯏ ꯄꯪꯍꯥꯏ ꯍꯥꯏꯕ ꯌꯥꯗꯦ ꯍꯧꯖꯤꯛꯀꯥꯟ
ꯑꯗꯨꯗꯣ ꯅꯪꯁꯨ ꯄꯪꯈꯥꯏ ꯍꯥꯏꯒꯅꫭꯅꯦ
ꯑꯩ ꯄꯪꯍꯥꯏ ꯍꯥꯏꯕ꯭ꯔꯥ
ꯑꯩ ꯑꯩꯅꯦ ꯆꯨꯝꯕ꯭ꯔꯥ ꯍꯥꯏꯗꯅ ꯅꯪꯅ ꯂꯥꯜꯂꯁꯨ ꯆꯨꯝꯃꯦ ꯍꯥꯏꯕꯤꯔꯤꯒꯦ ꯍꯥꯏꯗꯨꯗꯤ
ꯈꯪꯗꯦꯗ
ꯅꯪꯁꯦ ꯑꯁ ꯀꯥꯏꯗꯦꯗ ꯁꯨꯃꯥꯏꯅꯀꯣ ꯂꯩꯗꯅ ꯁꯝ ꯁꯝꯕ ꯇꯥꯏꯞꯇꯣ
ꯑꯗꯨ ꯇꯧꯗꯦ ꯑꯩꯅ ꯄꯥꯝꯗ꯭ꯔꯕ ꯀꯩꯅꯣ ꯇꯧꯔꯗꯤ ꯑꯩ ꯏꯁꯧ ꯌꯥꯝ ꯀꯩꯅꯣ ꯇꯧꯕꯅꯦ
ꯂꯥꯡꯕꯔꯣ
ꯍꯣꯏ
ꯎꯝ ꯑꯗꯨꯗꯤ ꯀꯣ
ꯑꯣꯝ
ꯅꯣꯏ ꯅꯆꯤꯟ ꯏꯅꯥꯎꯁꯦ ꯅꯪ ꯃꯌꯥꯏꯔ ꯑꯍꯟꯔ ꯅꯠꯇ꯭ꯔꯒꯅ
ꯅꯪ ꯍꯥꯏꯌꯣꯅꯦ ꯌꯥꯝ ꯈꯪꯉꯗꯤ
ꯑꯩ ꯍꯥꯏꯕꯤꯌꯨꯔꯣ ꯅꯪꯁꯦ ꯃꯌꯥꯏ ꯃꯥꯜꯂꯦ
ꯂꯥꯜꯂ‌ꯦ
ꯅꯁꯛ ꯑꯃꯨꯛ ꯌꯦꯡꯉꯒ ꯍꯥꯏꯒꯦꯗ ꯑꯗꯨꯗꯤ ꯑꯇꯣꯟꯕ ꯃꯥꯜꯂꯦ ꯅꯪꯁꯦ ꯑꯇꯣꯟ ꯇꯣꯟꯕꯤ ꯅꯠꯇ꯭ꯔꯥ
ꯃꯥꯅꯦ
ꯎꯝ ꯑꯩ ꯉꯁꯥꯏꯗ ꯅꯁꯛ ꯌꯦꯡꯍꯧꯗꯕꯀꯣ ꯐꯖꯅ ꯍꯧꯖꯤꯛ ꯌꯦꯡꯉꯒꯦ ꯑꯩ ꯈꯪꯈ꯭ꯔꯦ ꯆꯨꯝꯕ꯭ꯔꯣ ꯂꯥꯟꯕ꯭ꯔꯣ ꯑꯇꯣꯝꯕꯤꯅꯤꯀꯣ
ꯎꯝ
ꯑꯇꯣꯝꯕꯤꯗꯤ ꯈꯔ ꯇꯧꯒꯟꯕꯅꯦ ꯁꯨꯃꯥꯏꯅ
ꯅꯣꯏꯅꯁꯨꯁꯨ ꯅꯣꯏꯅꯁꯨ ꯂꯩꯕ꯭ꯔꯥ ꯍꯥꯏꯗꯤ ꯅꯆꯤꯟ ꯅꯅꯥꯎ
ꯑꯩꯅ ꯈ꯭ꯋꯥꯏꯗꯒꯤ ꯑꯇꯣꯝꯕ ꯑꯩꯅ ꯈ꯭ꯋꯥꯏꯗꯒꯤ ꯑꯇꯣꯝꯕꯀꯣ ꯅꯪꯅ ꯈ꯭ꯋꯥꯏꯗꯒꯤ ꯑꯇꯣꯝꯕꯤ
ꯑꯣ
ꯏꯆꯦ ꯑꯃ ꯂꯩꯕꯅꯦ ꯅꯨꯄꯤ ꯃꯔꯛꯇ ꯇꯨꯝꯕꯤꯀꯣ
ꯑꫭ
ꯃꯥꯁꯨ ꯑꯁ ꯅꯨꯄꯥꯅꯤꯍ‌ꯦ ꯑꯣꯢꯁ ꯇꯥꯏꯞꯅꯤ ꯃꯥꯁꯨ
ꯑꯩꯗꯤ ꯏꯆꯦ ꯑꯥꯍꯨ ꯏꯆꯦ ꯑꯍꯨꯝ ꯂꯩꯌꯦ ꯑꯗꯨꯒ ꯗꯗꯥ ꯑꯃ ꯇꯥꯕ꯭ꯔꯣ
ꯍꯥꯥ ꯇꯥꯏꯌꯦ ꯇꯥꯏꯌꯦ
ꯇꯥꯗ꯭ꯔꯣ
ꯇꯥꯏ
ꯀꯩꯗꯧꯔꯤꯒꯦ
ꯀꯩꯗꯧꯔꯔꯤꯒꯦ ꯇꯨꯁ ꯇꯨꯁ ꯇꯧꯕ ꯃꯥꯜꯂꯦꯀꯣ
ꯅꯆꯤꯟ ꯅꯅꯥꯎ ꯀꯌꯥꯅꯣ
ꯑꯩꯈꯣꯏꯗꯤ ꯃꯉꯥ ꯈꯛꯇꯅꯦꯗꯥ
ꯅꯨꯄꯥ ꯀꯌꯥ ꯅꯨꯄꯤ ꯀꯌꯥ
ꯅꯨꯄꯥ ꯑꯅꯤ ꯅꯨꯄꯤ ꯑꯍꯨꯝ
ꯆꯞ ꯆꯥꯔꯦ
ꯆꯞ ꯆꯥꯔꯦꯀꯣ ꯅꯪ ꯍꯌꯦꯡ ꯋꯥꯏꯗꯤ ꯅꯪ ꯀꯌꯥ ꯄꯥꯝꯃꯦ
ꯀꯩ ꯍꯥꯏꯅꯣ ꯑꯩꯒꯤ ꯍꯥꯁꯕꯦꯟ
ꯅꯪ ꯅꯠꯇꯦ ꯍꯣꯏ ꯅꯪꯒꯤ ꯅꯪꯒꯤ ꯅꯪꯒꯤ ꯃꯇꯝꯗ ꯅꯪ ꯑꯉꯥꯡ ꯀꯌꯥ ꯄꯥꯝꯕ꯭ꯔꯥ ꯍꯥꯏꯕꯅꯤꯅ
ꯑꯃ ꯅꯨꯄꯥ ꯑꯃ ꯄꯥꯝꯃꯦ
ꯑꯗꯨ ꯈꯛꯇꯥ
ꯑꯗꯨꯈꯛꯇ ꯍꯣꯏ
ꯌꯥꯏ ꯌꯥꯏ ꯌꯥꯏ ꯑꯗꯣ ꯁꯣꯏꯔꯗꯤ ꯑꯗꯨꯝ ꯁꯣꯏꯔꯦ
ꯁꯣꯏꯗꯅꯕ ꯇꯧ ꯇꯧꯕ ꯌꯥꯏꯒꯤꯅ ꯑꯗꯨꯃꯥꯏ ꯈꯜꯂꯗꯤ ꯌꯥꯔꯣꯏꯕ
ꯍꯣꯏ ꯌꯥꯝ ꯆꯨꯝꯕꯅꯤ ꯅꯪꯒꯤ ꯋꯥꯈꯜꯂꯣꯟꯗꯣ ꯍꯨꯡ ꯑꯁꯦꯡꯕꯅꯦ ꯌꯥꯝ ꯆꯨꯝꯃꯦ ꯅꯪꯒꯤ ꯋꯥꯈꯜꯂꯣꯟꯗꯣ
ꯆꯨꯝꯕꯅꯦ
ꯁꯨꯃꯥꯏꯅ ꯈꯟꯕ ꯌꯥꯗꯦ ꯁꯨꯃꯥꯏꯅ ꯈꯟꯕ ꯌꯥꯗꯦ ꯑꯐꯕꯗ ꯈꯟꯒꯗꯕꯅꯤ ꯑꯐꯕꯗ ꯈꯟꯕꯗ ꯑꯠ ꯐꯠꯇꯕꯁꯨ ꯂꯥꯛꯂꯝꯕ ꯌꯥꯏ ꯑꯗꯨꯕꯨ ꯂꯥꯛꯑꯗꯤ ꯂꯥꯛꯑꯦ ꯅꯠꯇ꯭ꯔꯥ
ꯂꯥꯛꯑꯣꯏ ꯑꯩꯉꯣꯟꯗꯗꯤ
ꯍꯣꯏ ꯅꯪꯉꯣꯟꯗꯗꯤ ꯂꯥꯛꯑꯣꯏ ꯅꯪꯅ ꯉꯥꯛ ꯁꯦꯟꯗꯨꯅ ꯆꯞ ꯆꯥꯅ ꯂꯩꯒꯅꯤ ꯑꯩ ꯈꯪꯉꯦ
ꯅꯪꯗꯤ ꯑꯍꯨꯝ ꯀꯣ ꯆꯨꯝꯃꯦꯀꯣ
ꯑꯩꯗꯤ ꯃꯉꯥ ꯀꯔꯤ ꯑꯍꯨꯝ ꯈꯛꯇꯗꯤ ꯀꯩ ꯀꯥꯟꯅꯕꯔꯥ
ꯏꯁ ꯊꯕꯛ ꯀꯩꯀꯥ ꯁꯨꯕꯗ ꯀꯩꯅꯣ ꯋꯥꯔꯗꯤ ꯀꯃꯥꯏꯅ ꯇꯧꯔꯅꯤ ꯑꯗꯨꯝ ꯃꯉꯥꯒ
ꯑꯁ ꯃꯉꯥꯗꯨꯅ ꯑꯩꯅ ꯐꯖꯅ ꯌꯣꯛꯇꯣꯏꯅꯦ ꯍꯌꯦꯡꯋꯥꯏ ꯑꯩꯒꯤ ꯁꯦꯕꯥ ꯐꯥꯖꯅ ꯑꯃꯨꯛ ꯇꯧꯍꯟꯗꯣꯏꯅꯤ ꯀꯩꯅꯣ
ꯃꯣꯏꯁꯦ ꯒꯨꯂꯤ ꯆꯥꯕ ꯉꯥꯛꯇ ꯑꯣꯏꯔꯗꯤ
ꯑꯗꯨꯁꯨ ꯑꯣꯏꯍꯜꯂꯣꯏ ꯀꯩꯅꯣ ꯅꯪ ꯑꯃꯈꯛꯇ ꯄꯣꯛꯄꯗꯨ ꯅꯪꯁꯨ ꯑꯣꯏꯍꯜꯂꯣꯏ ꯍꯥꯏꯕꯗꯣ ꯑꯩꯁꯨ ꯑꯣꯏꯍꯜꯂꯣꯏꯕ ꯃꯉꯥ ꯄꯣꯛꯑꯁꯨ
ꯍꯩ ꯍꯥ
ꯀꯩꯅꯣ ꯍꯩꯍꯥ ꯍꯩ ꯍꯥ ꯍꯥꯏꯅꯥ ꯂꯩꯔꯤꯗꯨꯕꯣ ꯂꯧ ꯆꯠꯇꯔꯣ ꯍꯧꯖꯤꯛ
ꯉꯁꯥꯏ ꯆꯠꯄ ꯍꯣꯏ
ꯁꯨꯡꯁꯥꯃꯔꯛ ꯇ ꯅꯨꯡꯁꯥ ꯃꯔꯛꯇ ꯂꯧ ꯈꯣꯏꯕꯒ ꯆꯞ ꯃꯥꯟꯅꯔꯦꯀꯣ ꯉꯁꯤꯗꯤ
ꯅꯣꯡ ꯆꯨꯔꯦ ꯉꯁꯤꯗꯤ
ꯎꯝ ꯅꯣꯡ ꯆꯨꯕꯗꯣ ꯅꯣꯏ ꯂꯝꯕꯤꯗꯤ ꯀꯩꯁꯨ ꯇꯧꯗ꯭ꯔꯣꯗꯣ
ꯇꯧ ꯇꯧꯗꯔꯤꯗꯥ ꯑꯩꯈꯣꯢꯔ ꯑꯩꯈꯣꯢ
ꯎ ꯑꯀꯥꯝ ꯆꯟꯂꯛꯑꯦꯀꯣ ꯂꯩꯁꯥꯕꯤꯁꯦ ꯍꯀꯥꯝ ꯆꯠꯂꯛꯑꯦꯀꯣ ꯇꯨꯝꯅꯤꯡꯂꯛꯄ ꯃꯥꯜꯂꯦꯀꯣ
ꯅꯠꯇꯦꯗ
ꯅꯠꯇꯦꯕ
ꯍꯥꯥ
ꯅꯪꯁꯦ ꯅꯪꯁꯦ ꯋꯥ ꯌꯥꯝ ꯉꯥꯡꯒꯟꯒꯗꯕꯗꯤ ꯃꯥꯟꯗꯦꯀꯣ
ꯌꯥꯝ ꯉꯥꯡꯕꯅꯦ ꯌꯥꯝ ꯉꯥꯡꯕꯅꯦ ꯑꯩ ꯌꯥꯝ ꯐ꯭ꯔꯦꯡ ꯑꯣꯏꯕꯅꯦ
ꯀꯔꯤꯒꯤꯔ ꯉꯁꯤꯁꯦ ꯅꯪ ꯋꯥ ꯌꯥꯝ ꯉꯥꯡꯗꯕꯒꯨꯝ ꯇꯧꯋꯤꯅꯦ
ꯅꯠꯇꯦꯗ
ꯅꯪꯅ ꯈꯨꯝꯒꯗꯕ ꯑꯃ ꯑꯅꯤ ꯈꯛꯇ ꯈꯨꯝꯃꯒꯨꯝꯕꯀꯣ ꯇꯧꯋꯦꯕ
ꯅꯠꯇꯦ ꯑꯩ ꯋꯥ ꯌꯥꯝ ꯉꯥꯡꯕꯅꯦ ꯅꯪꯗꯤ ꯑꯅꯧꯕ ꯑꯣꯏꯕꯒꯤꯅꯤ ꯍꯥ
ꯉꯁꯤ ꯈꯔ ꯋꯥꯕꯒꯤꯔ ꯑꯗꯨꯗꯤ
ꯋꯥꯗꯦ ꯀꯃꯥꯏꯅ ꯋꯥꯗꯣꯏꯅꯣ ꯊꯕꯛꯁꯨ ꯇꯠꯇꯦ ꯌꯨꯝꯗ ꯑꯗꯨꯝ ꯂꯩꯌꯦ
ꯎꯝ ꯍꯥꯏ
ꯋꯥ ꯍꯪꯅꯤꯡꯉꯥꯏꯁꯨ ꯂꯩꯇꯦ ꯈꯨꯝꯅꯤꯡꯉꯥꯏꯁꯨ ꯂꯩꯇꯦ ꯅꯪ ꯅꯪꯅ ꯂꯣꯏꯅꯃꯛ ꯀꯩꯅꯣ ꯎ ꯅꯪ ꯍꯥꯏꯔꯣ ꯅꯪꯅ ꯍꯥꯏꯅꯤꯡꯉꯨꯗꯣ
ꯑꯩꯗꯤ ꯋꯥ ꯑꯗꯨꯝ ꯍꯪꯉꯤ ꯑꯗꯨꯗꯤ
ꯍꯣꯏ ꯑꯗꯨꯝ ꯑꯗꯨꯝ ꯍꯪꯕꯒꯤꯅꯦ ꯑꯩ ꯍꯣꯏ
ꯎꯝ
ꯅꯠꯇꯦ ꯑꯗꯨꯃꯥꯏ ꯀꯩꯅꯣ ꯈꯨꯝꯕꯗꯣ ꯅꯪꯅ ꯍꯪꯗꯦ ꯑꯩ ꯈꯨꯝꯕ ꯇꯥꯕ
ꯆꯨꯝꯃꯦ ꯑꯩ ꯍꯧꯖꯤꯛ ꯑꯃꯨꯛ ꯈꯨꯝꯒꯦ ꯅꯪ ꯉꯥꯡꯉꯣ
ꯆꯥꯛ ꯆꯥꯔꯕ
ꯀꯔꯤꯌꯥꯕ
ꯆꯞ ꯆꯥꯔꯕꯣ ꯍꯥꯏꯕꯅꯦ
ꯆꯥꯔꯦ ꯆꯥꯔꯦ ꯉꯁꯥꯏꯗꯒꯤ ꯆꯥꯔꯦ
ꯍꯪꯅꯤꯡꯉꯥꯏꯁꯨ ꯂꯩꯇꯦ
ꯑꯃꯔꯣꯝꯗ ꯍꯥꯏꯗꯤ ꯅꯨꯡꯉꯥꯏꯔꯤ ꯅꯪ ꯋꯥꯔꯤ ꯁꯥꯟꯅꯕꯁꯦ
ꯎꯝ ꯆꯨꯝꯗꯤꯡ ꯆꯠꯄ꯭ꯔꯥ
ꯆꯨꯝꯗ꯭ꯔꯤꯉ ꯃꯤꯅꯤ ꯑꯩ ꯄꯥꯝꯃꯤꯁꯦ ꯈꯣꯏꯅ ꯆꯠꯄꯗ ꯑꯩ ꯄꯥꯝꯗ ꯄꯩꯅ ꯆꯠꯄꯗꫭ ꯐꯖꯕ꯭ꯔꯅꯤ
ꯍꯣꯏ
ꯄꯩꯅ ꯆꯠꯄꯗꯨꯕꯨ ꯉꯥꯡꯒꯗꯕꯗꯣ ꯉꯥꯡꯒꯗꯕꯗꯣ ꯅꯪꯁꯦ ꯉꯥꯡꯒꯗꯕ ꯗꯔꯀꯥꯔ ꯇꯥꯕ ꯈꯛꯇ ꯁꯠ ꯁꯠ ꯁꯠ ꯁꯠ ꯉꯥꯡꯕꯤꯗꫭ ꯃꯥꯜꯂꯦꯀꯣ
ꯅꯠꯇꯦꯗ ꯆꯨꯞꯄꯦꯠ ꯆꯨꯞꯄꯦꯠꯁꯨ ꯌꯥꯝ ꯇꯧꯕꯅꯦ
ꯅꯪꯅꯣ ꯑꯗꯨꯕꯨ ꯑꯗꫭꯝꯒꯤ ꯑꯗꯣ ꯃꯥꯟꯗꯦꯅꯦ ꯑꯩꯒ ꯁꯥꯟꯅꯕ ꯃꯇꯝꯗꯗꯤ
ꯎꯝ ꯅꯪ ꯑꯅꯧꯕ ꯑꯣꯏꯕꯒꯤꯅꯦ ꯅꯪ
ꯑꯁ ꯍꯉꯣ ꯐꯥꯏꯚ ꯄꯣꯏꯟ ꯁꯚꯦꯟ
ꯐꯖꯅ ꯐꯥꯏꯚ ꯄꫭꯏꯟ ꯁꯕꯦꯟ ꯉꯥꯛꯇ ꯊꯥꯅꯔꯗꯤ ꯑꯩꯁꯨ ꯊꯥꯖꯗꯦ
ꯀꯩꯅꯣ ꯐꯥꯏꯚ ꯄꯣꯏꯟ ꯁꯚꯦꯟ ꯉꯥꯛꯇ ꯍꯥꯏꯁꯤꯕ ꯑꯩ ꯑꯃꯈꯛꯇꯅꯦ ꯑꯩ ꯑꯅꯤ ꯊꯣꯛꯇꯦ
ꯅꯠꯇꯦ ꯅꫭꯏꯅ ꯀꯩꯅꯣ ꯑꯩ ꯑꯗꯨꯃꯥꯏꯅ ꯍꯪꯕ ꯀꯥꯟꯗ ꯃꯣꯏꯅ ꯐꯥꯏꯚ ꯄꯣꯏꯟ ꯁꯚꯦꯟ ꯑꯗꯨꯃꯥꯏꯅ ꯈꯨꯝꯃꯛꯑꯦꯕ
ꯍꯣ ꯍꯣ ꯑꯩ